ꯇꯜ
ꯇꯌꯦ
ꯑꯗꯨꯒꯤ
ꯑꯗꯨꯒ ꯃꯄꯥꯟꯗ ꯐꯥꯎꯔꯒ ꯂꯩꯕꯅꯦ
ꯁꯥꯎꯒꯅꯨꯀꯣ ꯑꯩ ꯅꯨꯡꯇꯤꯒꯤ ꯀꯩꯗꯧꯔꯤꯒꯦ ꯀꯩꯗꯧꯔꯤꯒꯦ ꯍꯪꯉꯤꯅꯤ
ꯅꯪ ꯁꯥꯎꯕ ꯌꯥꯎꯔꯁꯨ ꯀꯣꯛ ꯄꯤꯅꯤ ꯉꯥ ꯄꯤꯅꯤ ꯅꯤꯡꯁꯤꯡꯅꯤꯤ
ꯁꯥꯎꯕ ꯂꯩ ꯂꯩꯇꯗ
ꯆꯥꯎꯈ ꯅꯪ ꯄꯪꯁꯥꯎꯗ ꯆꯥꯎꯅꯤ ꯅꯪꯗꯤ
ꯑ ꯑꯩ ꯀꯥꯏꯗ ꯁꯥꯥꯎꯔꯣ ꯅ
ꯑꯦꯁ ꯑꯩ ꯀꯣꯜ ꯇꯧꯔꯛꯑꯦ ꯍꯥꯏꯁꯦ ꯅꯨꯄꯥꯗ ꯀꯥ ꯍꯥꯏꯗꯣꯛꯅꯨꯀꯣ
ꯎꯝ
ꯅꯪꯗꯤ ꯃꯄꯥꯟꯗ ꯂꯩꯔꯤꯕ꯭ꯔꯣ
ꯑꯁ ꯃꯄꯥꯟꯗ ꯂꯩꯇ꯭ꯔꯦꯗ ꯀꯥꯡ ꯌꯥꯝ ꯆꯤꯛꯑꯦ ꯑꯗꯨꯒꯤ ꯃꯅꯨꯡꯗ ꯑꯗꯨꯝ ꯅꯨꯡꯉꯥꯏꯔꯦ ꯀꯥꯡ ꯉꯥꯛꯇ ꯉꯥꯏ ꯍꯦꯅ ꯑꯩ ꯊꯣꯛꯣꯛꯄ ꯌꯦꯛꯅꯤꯡꯗꯕꯅ ꯑꯩꯅ ꯇꯥꯟꯊꯣꯛꯄꯀꯣ ꯇꯔꯦꯟ ꯃꯅꯥꯗꯣ ꯑꯗꯨ ꯄꯥꯏꯔꯒ
ꯎ
ꯑꯩ ꯐꯠ ꯐꯠꯇꯕ ꯂꯩ ꯋꯥꯇꯤꯅ ꯆꯠꯈ꯭ꯔꯣ ꯆꯠꯂꯨꯅ ꯁꯛ ꯑꯗꯣ ꯌꯦꯅꯤꯡꯗ꯭ꯔꯦ ꯍꯥꯏꯔꯒ ꯇꯥꯟꯊꯣꯛꯄ
ꯏꯁ ꯅꯣꯛꯅꯤꯡꯉꯤꯍꯦ ꯋꯥꯗꯤ ꯂꯩꯍꯦ
ꯅꯪꯁꯨ ꯑꯗꯨꯝ ꯇꯥꯟꯊꯣꯛꯎ ꯀꯥꯡ ꯆꯤꯛꯇꯅꯕ
ꯃꯣꯏꯁꯨ ꯍꯤꯡꯅꯤꯡꯉꯥꯏ ꯆꯤꯛꯄꯅꯤ ꯀꯩꯅꯣ
ꯑꯩ ꯅꯪꯗꯤ ꯍꯕ꯭ꯔꯥ
ꯎꯝ
ꯅꯔꯗꯤ
ꯅꯥꯔꯣꯢꯗ
ꯅꯥꯒꯅꯤꯗ ꯀꯥꯡ ꯆꯤꯛꯑꯗꯤ ꯍꯟꯗꯛ ꯃꯔꯛꯁꯤ ꯅꯥꯒꯜꯂꯦꯕ ꯃꯤ ꯌꯥꯝꯃꯦꯕ
ꯀꯅ ꯅꯥꯕꯗ
ꯑꯩ ꯑꯩ ꯈꯪꯕ꯭ꯔꯣ ꯄꯥꯎꯗ ꯌꯦꯡꯗꯔꯅꯨ
ꯥꯡꯦ
ꯄꯨꯡ ꯄꯨꯡ ꯇꯔꯨꯛ ꯃꯈꯥꯏꯒꯤ ꯄꯥꯎꯗ ꯑꯗꯨꯝ ꯍꯥꯏꯅꯤ
ꯄꯨꯡ ꯇꯔꯨꯛ ꯃꯈꯥꯏ ꯄꯨꯡ ꯇꯔꯨꯛꯀꯤ ꯃꯈꯥꯏꯗ ꯁꯨ ꯄꯥꯎ ꯂꯩꯕ꯭ꯔꯣ ꯃꯣꯏꯒꯤ ꯑꯩ ꯑꯩꯗꯤ
ꯑꯧ ꯂꯩ ꯀꯥꯡ ꯀꯥꯡꯒꯤ ꯀꯥꯡꯒꯤ ꯄꯥꯎ ꯂꯩꯕ
ꯎ ꯅꯪꯒꯤꯦ ꯋꯥꯔꯥꯎꯅꯤ
ꯀꯥꯡ ꯌꯦꯡ ꯁꯤ ꯉꯁꯤ ꯀꯥꯡ ꯑꯅꯤ ꯆꯤꯛꯄꯗꯒꯤ ꯀꯥꯡ ꯑꯅꯤ ꯁꯤꯗ꯭ꯔꯦ
ꯑꯗꯨ ꯑꯗꯨꯗꯤ ꯅ
ꯅꯤꯕ ꯅꯪꯁꯨ ꯉꯥꯡꯉꯛꯎꯗ ꯏꯊꯟꯇ ꯉꯥꯡꯕ ꯇꯜꯂꯦꯗ
ꯀꯩꯅꯣ ꯃꯤꯅ ꯃꯤꯅ ꯉꯥꯡꯉꯒꯦ ꯍꯥꯏꯔ ꯑꯗꯨꯝ ꯇꯨꯃꯤꯟꯅ ꯂꯩꯔꯒ ꯑꯦ ꯅꯪ ꯅꯟꯅ ꯊꯅ ꯑꯗꯨ ꯅꯪ ꯅꯪ ꯅꯪꯅ ꯑꯗꯨꯝ ꯉꯥꯡꯔꯨꯔꯒ ꯂꯩꯔꯤꯗꯣ ꯉꯥꯡꯕ ꯐꯪꯗꯦ ꯍꯥꯏꯕ ꯑꯩ
ꯑꯣ ꯑꯣ ꯅꯍꯥꯡ ꯍꯧꯖꯤꯛ ꯅꯪꯒꯤ ꯃꯇꯝ ꯄꯤꯖꯔꯤ ꯑꯁ ꯁꯥꯡꯕ ꯑꯇꯦꯟꯕ ꯅꯪꯅ ꯃꯇꯁꯦ ꯐꯖꯅ ꯁꯤꯖꯤꯟꯅꯕꯤꯌꯨ
ꯅꯪꯒꯤ ꯅꯦꯠꯋꯔꯛꯁꯨ ꯌꯥꯝ ꯆꯠꯄꯦ ꯑꯩꯒꯤ ꯔꯟ ꯅꯪꯒꯤ ꯔꯟ ꯑꯦꯉꯣꯟꯗ ꯌꯥꯝ ꯆꯠꯄꯦ ꯍꯥꯏꯕ
ꯑꯁ ꯑꯩꯒꯤ ꯅ ꯑꯣꯏꯔꯝꯒꯅꯤ ꯑꯩꯒꯤꯗꯣ ꯅꯦꯠ ꯂꯣꯏꯈ꯭ꯔꯕꯅꯦꯕ ꯑꯗꯨ ꯍꯧꯖꯤꯛ ꯄꯣꯠ ꯑꯃꯨꯛ ꯂꯧꯅꯦꯕ
ꯑꯣ ꯆꯦ ꯑꯣꯏꯔ ꯃꯥꯂꯦ
ꯃꯩꯇꯩꯂꯣꯟꯁꯤ ꯉꯥꯡꯃꯟꯕ ꯏꯔꯥꯛ ꯈꯪꯗ꯭ꯔꯤꯅꯦ ꯍꯟꯗꯛ ꯃꯔꯛꯁꯤꯦ ꯈꯔ ꯈꯔꯗꯤ ꯁꯦꯡꯉꯤꯗ ꯀꯇꯪꯅꯤꯗ ꯅꯪ ꯍꯗ
ꯑꯦ ꯑꯩꯗꯤ ꯉꯥꯡꯕ ꯍꯩꯇꯦꯕ
ꯀꯅꯥꯅ ꯍꯥꯏꯕ ꯍꯧꯖꯤꯛ ꯉꯥꯡꯉꯤꯗꯨꯗꯤ ꯀꯩ ꯀꯩ ꯂꯣꯟꯔꯣꯏ
ꯅꯣꯏꯒꯤ ꯂꯣꯟ ꯅꯠꯇ꯭ꯔꯣ ꯁꯤꯗꯤ
ꯑꯩꯈꯣꯏ ꯍꯤꯂꯣꯅꯤ
ꯎ ꯇꯨꯝꯅꯤꯡꯗ꯭ꯔꯤꯕ꯭ꯔꯣ ꯄꯨꯡ ꯀꯌꯥꯗ ꯇꯨꯡꯅꯤ ꯇꯨꯝꯒꯦ ꯍꯥꯏꯔꯨꯔꯣ ꯅꯣꯏ
ꯉꯁꯤꯗꯤ ꯄꯨꯡ ꯑꯃꯔꯥ ꯑꯅꯤꯔꯥ ꯗꯨꯕꯥꯏꯗ ꯇꯨꯝꯉꯦ ꯅꯪꯁꯨ ꯊꯦꯡ ꯇꯧꯃꯨ ꯑꯩꯔꯣ ꯄꯨꯡ ꯇꯔꯨꯛ ꯇꯔꯥ ꯇꯔꯦꯠ ꯉꯁꯤꯁꯨ ꯑꯗꯨꯝ ꯇꯧꯕꯅꯦ ꯉꯔꯥꯡ ꯅꯨꯡꯗꯥꯡꯗꯣ ꯇꯨꯝꯗ꯭ꯔꯦꯕ ꯑꯗꯨꯒꯤ ꯑꯁ ꯄꯨꯡ ꯇꯔꯨꯛ ꯇꯔꯦꯠ ꯇꯔꯥ ꯑꯗꯨꯝ ꯍꯧꯒꯕꯅꯤ ꯑꯗꯨꯒꯒꯤ ꯋꯥꯔꯤꯕ ꯑꯗꯨꯒꯨꯒ ꯉ ꯁꯥꯏ
ꯅꯠꯇꯦ ꯄꯨꯡ ꯀꯌꯥꯃꯨꯛ ꯍꯧꯒꯠꯄ꯭ꯔꯣ ꯍꯥꯏꯅꯤ
ꯑꯥ ꯍꯥꯏꯔꯣ ꯍꯥꯏꯔꯨꯅꯦ ꯍꯥꯏꯔꯨꯅꯦ
ꯌꯒꯗ ꯃ
ꯑꯣ ꯑꯗꯨꯃꯥꯏ ꯍꯥꯏꯕ꯭ꯔꯥ
ꯅꯪꯉꯨ
ꯅꯥꯄꯤꯤꯒꯅꯦ ꯄꯨꯡ ꯇꯔꯨꯛ꯭ꯔ ꯇꯔꯦꯠꯔ ꯈꯪꯗꯦ ꯑꯩ ꯑꯗꯨꯝꯥꯏꯅ ꯍꯧꯒꯠꯂꯦꯗ
ꯄ ꯍꯥꯔꯠꯇ
ꯅꯪ ꯍꯥꯏꯁꯤꯦ ꯑꯌꯨꯛꯀꯤ ꯅꯠꯇ꯭ꯔꯣ ꯅꯠꯇ꯭ꯔꯒꯅꯪ ꯉꯁꯥꯏ ꯉꯥꯏ ꯑꯩ ꯇꯨꯝꯃꯦ ꯍꯥꯏꯕꯗꯨ꯭ꯔꯣ ꯅꯪ ꯀꯣꯏꯁ ꯅꯪ ꯈ꯭ꯍꯡꯁꯤꯗꯤ ꯑꯩ ꯈꯨꯝꯕ ꯋꯥꯔꯦꯗ ꯌꯦꯟ ꯇꯑꯗ
ꯑꯦꯈꯔꯤꯉꯥꯔꯀꯦ
ꯑꯩꯅ ꯍꯥꯏꯕꯗꯤꯀꯣ ꯅꯪ ꯑꯩꯅ ꯑꯌꯨꯛꯇ ꯍꯧꯒꯠꯄꯗꯨꯔꯥ ꯅꯠꯇ꯭ꯔꯒꯅ ꯉꯁꯥꯏ ꯑꯩ
ꯑꯌꯨꯛꯇ ꯍꯥꯏ ꯑꯌꯨꯛꯇ ꯃꯤꯅ ꯍꯥꯡꯅꯂꯔꯁꯨ ꯀꯨꯔꯤꯔꯣ ꯈꯁꯤ
ꯎꯝ ꯑꯗꯨꯅꯦ ꯑꯩꯅ ꯄꯨꯡ ꯇꯔꯨꯛ ꯄꯨꯡ ꯇꯔꯨꯛꯇ ꯍꯧꯒꯠꯂꯦ ꯍꯥꯏꯗꯨꯗꯤ ꯄꯨꯡ ꯇꯔꯨꯛ ꯇꯔꯥ ꯇꯔꯦꯠ ꯇꯔꯥ ꯑꯗꯨꯝ ꯍꯧꯒꯠꯂꯦ ꯍꯥꯏꯕ
ꯑꯁ ꯄꯨꯡ ꯇꯔꯨꯗꯤ ꯉꯜꯂꯦꯍꯦ ꯊꯥꯖꯗꯦꯕꯣ ꯑꯩꯗꯤ ꯑꯃꯁꯨ
ꯑꯗꯨꯝ ꯍꯥꯏꯕꯅꯤ ꯅꯪꯗꯤ ꯀꯩꯅꯣ ꯅꯨꯡꯁꯤꯗꯩꯗ
ꯀꯩꯅꯩꯅ ꯅꯪꯁꯨ ꯅꯪꯒꯤꯅꯦ ꯋꯥ ꯆꯄꯒꯤꯅꯦ
ꯑꯥꯎ ꯅꯪꯒꯤ ꯅꯪꯒꯤ ꯈꯣꯜꯁꯨ ꯇ꯭ꯔꯦꯛꯀꯤꯡ ꯆꯠꯂꯦ ꯅꯪꯒꯤ ꯈꯣꯜꯗꯣ ꯅꯪ ꯀꯗ ꯑ ꯀꯩꯅꯩꯅ ꯀ ꯀ ꯆ ꯂꯩꯦ ꯎꯝ ꯅꯪ ꯅꯣꯞꯄ ꯃꯇꯝꯗ ꯈꯔ ꯈꯔ ꯆꯞ ꯍꯧꯖꯤꯁꯨꯨ ꯆꯞꯦ ꯇ ꯀꯩꯁꯨ ꯀꯥꯏꯗꯗ ꯋꯥꯕꯨ ꯑꯗꯨꯝ ꯋꯥꯔꯤꯔꯤꯗ ꯑꯗꯨꯝ ꯥꯏꯗꯤ ꯌꯥꯔꯦ
ꯑꯉꯛꯄꯅꯤꯍꯦ
ꯆꯉ ꯈ ꯄꯥꯎꯗꯅꯤ
ꯀ ꯅꯪꯒꯤ ꯃꯈꯈꯣꯟꯗ ꯑꯉꯛ ꯄꯒꯒꯤ
ꯑꯣ ꯑꯗꯨꯔꯣ ꯇꯥꯔꯛꯈꯤꯅꯤꯗ
ꯀꯨꯔꯤꯅ ꯇꯨꯃꯤꯟꯅ ꯂꯩꯒꯅꯣ
ꯑꯁ ꯑꯩ ꯉꯥꯡꯗ꯭ꯔꯗꯤ ꯅꯪꯁꯨ ꯉꯥꯡꯗꯦꯍꯦ ꯉꯍꯥꯡ ꯉꯨ ꯈꯔ ꯈꯔ ꯇꯤꯟ ꯀꯟꯕ ꯇꯝꯃꯣ ꯑꯣ ꯇꯥꯗ꯭ꯔꯣ
ꯅꯊꯠꯅ ꯉꯥꯡꯈꯒ ꯂꯩꯌꯦꯦ ꯑꯩꯗꯤ ꯇꯥꯗꯦ
ꯅꯪꯗꯤ ꯉꯥꯡꯉꯨ ꯍꯥꯏꯌꯦ ꯑꯩ ꯉꯥꯡꯉꯦ ꯅꯪ ꯑꯃꯨꯛ ꯉꯥꯡꯗ꯭ꯔꯦ ꯑꯩꯉꯣꯟꯗ ꯑꯗꯨꯝ ꯇꯥꯏꯅꯔꯛꯀꯅꯨꯅꯦ
ꯑꯦ
ꯍꯥꯥ
ꯍꯌꯦꯡꯅꯦ ꯀꯥꯏꯗ ꯆꯠꯀꯦꯔꯣ ꯅꯪꯒꯤ ꯌꯨꯝ ꯗ ꯇꯨꯝꯅꯔꯔꯒ ꯍꯤꯞꯂꯒ ꯂꯩꯒꯦꯔꯣ ꯍꯌꯦꯡꯁꯨ
ꯑꯩꯗꯤ ꯌꯥꯝ ꯐꯥꯎꯕꯅꯦ ꯐꯒꯤꯇꯥ ꯑꯣ ꯐꯒꯤꯇꯥ ꯑꯣ ꯌꯨꯝꯗ ꯂꯩꯇꯅ ꯀꯥꯏ ꯆꯠꯂꯣ ꯍꯥꯏꯕ꯭ꯔꯣ ꯍꯥ
ꯍꯥꯏꯒ꯭ꯔꯣ ꯍꯥꯏ
ꯑ ꯑꯩꯗꯤ ꯑꯩꯒꯤ ꯌꯨꯝ ꯑꯩꯒꯤ ꯌꯨꯝꯗꯣ ꯌꯥꯝ ꯅꯨꯡꯁꯤꯕ
ꯀꯩꯍꯕ
ꯑꯩꯒꯤ ꯌꯨꯝꯗ ꯌꯥꯝ ꯅꯨꯡꯁꯤꯕ ꯑꯗꯨꯒꯤ ꯊꯥꯗꯣꯛꯄ ꯉꯝꯗꯕ
ꯑꯗꯨ ꯀꯥꯏꯗ ꯆꯠꯀꯦ ꯍꯥꯏꯕ꯭ꯔꯣ
ꯆꯠꯂꯣꯏꯗ ꯅꯪ ꯅꯅꯥꯒꯁꯨ ꯂꯥꯛꯇꯤ ꯂꯥꯡꯅꯤꯡꯕꯅꯦ ꯑꯗꯣ ꯃꯇꯝꯗ ꯐꯪꯗꯕ
ꯎꯝ ꯑꯩ ꯉꯥꯡ ꯑꯥ ꯑꯩ ꯉꯥꯡꯗ꯭ꯔꯗꯤ ꯑꯗꯨꯝ ꯉꯥꯡꯉꯣꯏꯕ ꯅꯪꯗꯤ ꯍꯥꯥ ꯑꯦꯍꯥꯏꯕ꯭ꯔꯣ
ꯅꯪꯪ
ꯍꯥꯥ
ꯈꯪꯒꯤꯔ ꯑꯩ
ꯌꯥꯝ ꯇꯥꯔꯦꯗ ꯑꯩꯁꯨ ꯑꯩꯒꯤ ꯑꯣꯏꯔꯝꯅꯤ ꯑꯩꯒꯤꯗꯣ ꯇꯥꯕ꯭ꯔꯣ ꯍꯜꯂꯣ
ꯁꯤꯅꯤ
ꯑ ꯇꯥꯔꯦ ꯇꯥꯔꯦ ꯑꯩꯒꯤ ꯅꯦꯠꯋꯥꯛꯅ ꯑꯣꯏꯔꯝꯒꯅꯤ
ꯍꯜꯂꯣ
ꯑꯥꯎ ꯇꯔꯦ ꯇꯥꯔꯦ
ꯇꯥꯗꯕ꯭ꯔꯣ
ꯇꯥ ꯍꯂꯣ ꯇꯥꯗ꯭ꯔꯣ
ꯍꯜꯂꯣ
ꯇꯥꯏ ꯍꯥꯏꯅꯤꯌꯦ ꯇꯥꯏ ꯍꯥꯏꯔꯒ